ꯑꯣ
ꯇꯥꯕ꯭ꯔꯣ ꯇꯥꯕ꯭ꯔꯣ
ꯇꯥꯏꯌꯦ ꯀꯥꯏꯗꯅꯣ
ꯌꯨꯝꯗ ꯂꯩꯌꯦ ꯀꯥꯏꯗ ꯑꯣꯏꯒꯦꯔꯣ ꯅꯣꯏꯅ ꯇꯧꯔꯛꯇ꯭ꯔꯒ ꯑꯩꯗꯤ ꯀꯃꯥꯏꯅ ꯇꯧꯔꯛ
ꯑꯦ ꯑꯦ ꯑꯦ ꯅꯣꯛ ꯅꯤꯡꯉꯦ ꯑꯉꯥꯡꯈꯣꯏꯅ ꯑꯍꯟꯕꯨ ꯇꯧꯒꯗꯕꯅꯦ ꯀꯗꯥꯏꯗꯒꯤ
ꯑꯦ ꯏꯀꯥꯏꯌꯦ
ꯏꯁ ꯃꯤꯅ ꯑꯁꯦꯡ ꯑꯁꯦꯡꯕ ꯍꯥꯏꯔ ꯑꯩꯈꯣꯏꯗꯤ ꯊꯕꯛ ꯂꯩꯇꯕꯅꯤꯅ ꯑꯗꯨꯝ ꯐꯝꯃ ꯂꯩꯑꯦ ꯀꯣꯜ ꯁꯨꯡꯇꯧ ꯇꯧꯔꯛꯇꯕꯗꯨꯗ ꯅꯝꯕꯔꯗꯤ ꯂꯩꯔꯝꯒꯦꯔꯅ ꯇꯧꯔꯛꯄꯅꯤꯗ ꯈꯪꯗꯤ ꯈꯪꯕꯖꯥꯠꯅꯤ ꯄꯤꯛꯄꯨꯗꯤ ꯇꯧ ꯁꯥꯔꯦ
ꯅꯣꯛꯅꯤꯡꯉꯦꯍꯦ ꯀꯗꯥꯏꯗꯔꯥ ꯌꯨꯝꯗꯔꯥ ꯅꯠꯇ꯭ꯔꯒ
ꯍꯦ ꯍꯦ ꯍꯣꯁꯇꯦꯜꯗꯅꯦ ꯅꯣꯏꯗꯤ ꯅꯨꯡꯉꯥꯏꯈ꯭ꯔ ꯃꯥꯜꯂꯦ ꯃꯦꯁꯦꯁ ꯐꯥꯎ ꯇꯧꯗ꯭ꯔꯦ ꯔꯤꯜꯁꯨ ꯊꯥꯗ꯭ꯔꯦ
ꯑꯦ ꯀꯗꯥꯏꯗꯒꯤ ꯅꯨꯡꯉꯥꯏꯒꯦꯔꯣ
ꯍꯝ ꯌꯥꯔꯦ ꯌꯥꯔꯦ ꯑꯩꯈꯣꯏꯕꯨꯗꯤ ꯑꯗꯨꯝ ꯋꯥ ꯂꯣꯠꯂ ꯂꯩꯌꯨꯣ
ꯏꯁ ꯑꯩ ꯀꯔꯤ ꯂꯣꯠꯄꯔꯥꯅꯦ
ꯈꯪꯉꯦ ꯈꯪꯉꯦ ꯇꯨꯃꯤꯟꯅ ꯂꯩꯕꯗꯨ
ꯆꯥ
ꯖꯠ ꯖꯠ ꯇꯧ ꯂꯩꯔꯝꯅꯤ
ꯎꯝ
ꯄꯩꯁꯦ ꯌꯥꯝ ꯇꯥꯜꯂꯣ ꯑꯩꯈꯣꯏꯗꯗꯤ ꯍꯥꯏꯗꯕꯤꯗ
ꯀꯔꯤ ꯍꯥꯏꯕꯥ
ꯑꯩꯈꯣꯏꯗ ꯍꯥꯏꯗꯕꯤꯗ ꯄꯩꯁꯥ ꯄꯩꯁꯥꯗꯣ ꯌꯥꯝ ꯇꯥꯟꯕ ꯆꯠꯂꯨꯕ ꯈꯔ ꯂꯩ ꯗꯤ ꯊꯥꯏꯂꯦꯟ ꯌꯥꯎꯔꯦ ꯑꯗꯨ ꯌꯥꯎꯔꯦ ꯑꯃꯨꯛꯀ ꯍꯧꯔꯛꯀꯅꯤ
ꯎꯝ ꯁꯣꯏꯔꯣꯏ
ꯑ ꯅꯪꯕꯨ ꯌꯥꯝ ꯍꯣꯞ ꯂꯩꯕꯅꯤꯀꯣ ꯑꯩꯈꯣꯏꯗꯤ ꯑꯩꯈꯣꯏꯗꯤ ꯑꯣꯏꯔꯣꯏꯗꯕꯅꯤꯅ ꯅꯣꯏꯒꯤ ꯄꯩꯁꯥ ꯉꯥꯏꯔ ꯂꯩꯈ꯭ꯔꯕꯅꯤ
ꯅꯪꯉꯥꯏꯗ꯭ꯔꯗꯤ ꯀꯅꯥꯅ ꯉꯥꯏꯒꯦꯔꯣ
ꯎꯝ ꯎ
ꯈꯪꯗꯦꯗ ꯃꯄꯨ ꯂꯩꯕ ꯈꯣꯏꯁꯦ ꯍꯥꯏꯅꯤꯡꯉꯥꯏꯖꯨ ꯀꯤꯖꯩꯗ
ꯌꯥꯔꯦ ꯌꯥꯔꯦ
ꯑꯗꯨꯗꯒꯤꯅꯦ ꯑꯩ ꯅꯪꯕꯨ ꯊꯖꯗꯕꯁꯦ ꯑꯩ ꯃꯃꯥꯡꯗ ꯌꯥꯔ ꯌꯥꯔꯦ ꯌꯥꯔꯦ ꯇꯣꯛꯅꯈ꯭ꯔꯦ ꯇꯣꯛꯅꯈ꯭ꯔꯦ ꯃꯅꯤꯡꯗꯗꯤ ꯐꯖꯅ ꯅꯨꯡꯁꯤꯅꯔ ꯂꯩꯔꯝꯃꯅꯤ ꯈꯪꯉꯦ
ꯃꯅꯤꯡꯗꯁꯨ ꯃꯃꯥꯡꯗꯁꯨ ꯍꯧꯖꯤꯛꯇꯤ ꯂꯩꯇ꯭ꯔꯦ ꯀꯔꯤꯁꯨꯊꯖꯅꯤꯡꯉꯥꯏ ꯂꯩꯇ꯭ꯔꯦ
ꯑꯈꯣꯏꯕꯨꯗꯤ ꯃꯤꯅ ꯊꯥꯖꯕꯤꯕ ꯃꯤꯁꯛꯇꯣ ꯑꯣꯏꯗ꯭ꯔꯦ ꯋꯥꯒꯁꯦ ꯂꯣꯠꯄ ꯍꯧꯔꯦ ꯈꯪꯕꯅꯦ ꯍꯥꯏꯕ ꯀ꯭ꯔꯤꯁꯃꯁ ꯂꯛꯇꯣꯏꯔꯣ
ꯑꯦ ꯀꯗꯥꯏꯗꯒꯤ ꯂꯛꯀꯦꯔꯣ ꯄꯩꯁꯥ ꯂꯥꯏꯇꯔꯒ
ꯅꯣꯛꯅꯤꯡꯉꯦ ꯄꯩꯁꯥ ꯄꯥꯏꯕ ꯈꯣꯏꯅ ꯄꯩꯁꯥ ꯂꯩꯇꯦ ꯍꯥꯏ ꯅꯣꯛꯀꯦ ꯍꯧꯖꯤꯛꯗꯤ ꯀ꯭ꯔꯤ ꯇꯧꯕ꯭ꯔꯣ
ꯀꯔꯤꯁꯨ ꯇꯧꯗꯦ ꯐꯝꯃꯒ ꯂꯩꯌꯦ
ꯃꯤꯗꯤ ꯌꯥꯝꯅꯨꯉꯥꯏꯀꯣ ꯍꯍꯅ ꯍꯍꯅ ꯅꯣꯏ ꯁꯤꯗ ꯂꯩꯔꯝꯕ ꯃꯇꯝꯗ ꯍꯨꯏ ꯑꯃ ꯂꯩꯕꯗꯨ ꯑꯗꯨ ꯀꯅꯥꯉꯣꯟꯗ ꯄꯤꯈ꯭ꯔꯦ
ꯑꯗꯣ ꯑꯁ ꯈꯨꯟꯗ ꯑꯗꯨꯝ ꯊꯝꯈ꯭ꯔꯕꯅꯦ
ꯑꯁ ꯌꯟꯕꯤꯈ꯭ꯔꯣ
ꯑꯃꯨꯛꯀ ꯍꯧꯖꯤꯛꯀꯥꯟ ꯑꯅꯧꯕ ꯑꯩ ꯑꯪ ꯑꯃꯥꯁꯤꯗ ꯌꯣꯛꯔꯤꯌꯦ ꯑꯗꯨ ꯃꯆꯥ ꯄꯣꯛꯑꯗꯤ ꯄꯤꯒꯦ
ꯑꯁꯦꯡꯕ ꯑꯗꯨ ꯍꯨꯏꯒꯤ ꯕ꯭ꯔꯤꯠꯇꯣ ꯀꯣ ꯁꯨꯏꯇꯤꯗꯨ ꯅꯠꯇꯕ
ꯁꯨꯏꯇꯤꯗꯨ ꯅꯠꯇꯦ ꯁꯤ ꯀꯩꯅꯣ ꯍꯨꯏ ꯅꯍꯥꯟꯒꯤ ꯍꯨꯏꯒꯤ ꯕ꯭ꯔꯤꯠꯇꯨꯅꯦ
ꯑꯥ ꯑꯥ ꯃꯤꯁ ꯔꯦꯡꯒꯤ ꯃꯥꯟꯕꯗꯣ
ꯀꯔꯤ ꯍꯥꯏꯕ
ꯕꯦꯂꯥ ꯃꯥꯟꯕꯗꯨꯔꯥ ꯃꯇꯨ ꯁꯥꯡꯕꯗꯨꯔꯥ
ꯃꯇꯨ ꯁꯥꯡꯕꯗꯨꯅꯦ ꯑꯗꯣ ꯕꯤꯂꯥꯗꯤ ꯋꯥꯡ ꯆꯥꯎꯋꯤꯅ
ꯑꯥ ꯑꯥ ꯑꯗꯨ ꯕꯦꯂꯥꯃ ꯅꯠꯇ꯭ꯔꯁꯨ ꯌꯥꯏꯗ ꯑꯗꯨ ꯃꯥ ꯄ꯭ꯔꯦꯒꯅꯦꯟ ꯑꯣꯏꯔꯥ ꯂꯩꯕ꯭ꯔꯥ꯫
ꯎꯝ ꯄ꯭ꯔꯦꯒꯅꯦꯟꯗꯤ ꯑꯣꯏꯗ꯭ꯔꯤ ꯍꯧꯖꯤꯛꯀꯥꯟꯗꯤ ꯑꯉꯥꯡ ꯑꯣꯏꯔꯤꯌꯦ ꯑꯗꫭ ꯃ ꯆꯆꯥ ꯄꯣꯛꯄ ꯀꯥꯟꯗ ꯍꯥꯏꯕꯅꯦ ꯀꯔꯤꯔ ꯃꯤꯅ ꯅꯨꯡꯁꯤꯅ
ꯑꯦ ꯅꯪ ꯑꯗꯨ ꯍꯨꯏꯗꯣ ꯃꯥ ꯍꯧꯖꯤꯛ ꯃꯥ ꯄ꯭ꯔꯦꯒꯅꯦꯟ ꯑꯣꯏꯗ꯭ꯔꯤꯐꯥꯎ ꯅꯪ ꯑꯩꯕꯨ ꯕꯤꯗ꯭ꯔꯗꯤ ꯍꯌꯦꯡ ꯃꯥ ꯄ꯭ꯔꯦꯒꯅꯦꯟꯗ ꯅꯪ ꯑꯩꯕꯨ ꯊꯝꯈꯅꯅꯦ ꯈꯪꯉꯦ꯫
ꯅꯪꯒꯤ ꯀꯗꯥꯔꯗ ꯂꯣꯏ ꯈꯪꯉꯦꯑꯦ꯫
ꯅꯪ ꯈꯪꯕꯗꯣ ꯌꯥꯝ ꯐꯥꯔꯝꯅꯤ꯫
ꯃꯣꯏꯗꯤ ꯄꯣꯛꯔꯁꯨ ꯑꯃꯅꯤ ꯉꯥꯛꯇ ꯄꯣꯛꯀꯗꯕ ꯃꯥꯜꯂꯦ꯫
ꯄꯣꯛꯀꯗꯧꯕ ꯃꯥꯜꯂꯦ ꯍꯣꯏ ꯅꯍꯥꯟꯗꯣ ꯑꯥ ꯎꯝ ꯍꯣꯏ ꯗꯣꯍꯦ ꯑ ꯇꯥꯡꯈꯨꯜ ꯅꯨꯄꯤ ꯑꯃ ꯌꯨꯝ ꯆꯠꯀꯦ ꯍꯥꯏꯅ ꯃꯥꯒꯤ ꯍꯨꯏꯗꯣ ꯍꯨꯏ ꯑꯅꯤ ꯑꯣꯏꯕ ꯍꯨꯏ ꯑꯅꯤꯅꯦꯕ꯫
ꯎ꯫
ꯑꯩꯈꯣꯏꯗ ꯑꯃ ꯄꯤꯕ꯫
ꯑꯣ꯫
ꯃꯃꯥ ꯃꯆꯥ ꯂꯩꯕꯗꯣ ꯌꯨꯝꯗ ꯂꯩꯌꯦꯅ꯫
ꯑꯗꯨ ꯅꯣꯏ ꯅꯨꯔꯨꯞꯒꯨꯝꯕ ꯏꯝꯐꯥꯜꯗ ꯂꯩꯕ ꯑꯥ ꯍꯨꯏ ꯍꯣꯡꯅ ꯄꯤꯕ ꯂꯩꯕ ꯃꯤ ꯂꯩꯔꯗꯤ ꯍꯥꯏꯕꯤꯌꯣ꯫
ꯑꯗꯨꯒꯨꯝꯕ ꯍꯨꯏꯗꯨꯗꯤ ꯈꯥꯡꯗꯦ ꯑꯗꯨꯕꯨ ꯑꯥꯝ ꯑꯩꯈꯣꯏ ꯂꯣꯀꯦꯜꯒꯤ ꯍꯨꯏꯒꯨꯝꯕ ꯑꯝ ꯐ꯭ꯔꯤꯗ ꯐꯪꯕꯁꯨ ꯂꯩ꯫
ꯑꯗꯨꯅꯦ ꯂꯣꯀꯦꯜꯒꯤ ꯐ꯭ꯔꯤꯗꯨ ꯑꯣ ꯂꯣꯀꯦꯜꯒꯤ ꯍꯨꯏꯗꯨ ꯑꯣꯏꯅ ꯄꯥꯝꯃꯦ ꯍꯣꯔꯦꯟ ꯆꯥꯕꯁꯨ ꯌꯥꯕ꯫
ꯑꯦꯍꯦ ꯌꯥꯔꯦ-ꯌꯥꯔꯦ ꯅꯪꯅ ꯑꯣꯛꯄ ꯑ ꯌꯣꯛꯄꯗꯣ ꯀꯃꯥꯏ ꯆꯥꯒꯦꯔꯣ꯫
ꯆꯥꯟꯅꯤꯡꯉꯥꯏ ꯑ ꯈꯪꯗꯦ ꯀꯌꯥꯃꯨꯛ ꯅꯨꯡꯁꯤꯅꯔꯁꯨꯀꯣ ꯉꯁꯤ ꯏꯍꯤꯡꯒꯨꯝꯕ ꯍꯥꯠꯄ ꯉꯝꯃꯛꯀ꯭ꯔꯕꯁꯨ ꯍꯥꯌꯦꯡꯒꯨꯝꯕ ꯊꯣ ꯊꯣꯡꯕꯨ ꯊꯣꯡꯕꯤꯔꯗꯤ ꯑꯗꯨꯝ ꯆꯥꯏ ꯑꯩꯗꯤ꯫ ꯑꯗꯨꯕꯨ ꯍꯨꯏꯁꯦ ꯑꯩꯗꯤ ꯗꯥꯎ ꯂꯩ ꯇꯕ ꯅꯍꯥꯟ ꯑ ꯊꯔꯣꯟꯗ ꯂꯩꯕ ꯃꯇꯝꯗ ꯑꯃ ꯑꯩ ꯌꯨꯝ ꯄꯨꯕꯗꯨ ꯋꯥꯟ ꯃꯟ ꯁꯨꯔꯒ꯫
ꯎꯝ꯫
ꯑꯗꯨꯁꯨ ꯑꯩ ꯍꯦꯛ ꯍꯟꯕꯗꯒꯤ ꯃꯥꯗꯣ ꯅꯥ-ꯅꯥ-ꯅꯥꯔꯒ ꯊꯥ ꯃꯉꯥꯒꯨꯝꯕ ꯐꯥꯎꯗꯤ ꯌꯥꯎꯕ ꯃꯥꯜꯂꯦ ꯅꯥ-ꯅꯥꯔ ꯗꯨꯁꯨ ꯍꯤꯗꯥꯛ ꯆꯥ ꯆꯥꯔ ꯁꯤꯗꯣꯛꯈ꯭ꯔꯦ꯫ ꯑꯗꯨꯒ ꯂꯥꯁ ꯌꯦꯔꯁꯨ ꯍꯨꯏ ꯑꯅꯤꯃꯨꯛꯀ ꯂꯧꯋꯦ ꯅꯣꯅꯦꯗꯒꯤ ꯑꯃ ꯑꯃꯅ ꯀꯗꯥꯏꯗꯒꯤ ꯍꯥꯏꯕ꯭ꯔꯥ꯫ ꯑꯃꯅ ꯁꯕꯦꯟ ꯍꯟꯗ꯭ꯔꯦꯠ ꯑꯃꯅ ꯋꯟ ꯊꯥꯎꯖꯟ ꯂꯧꯔꯒ ꯑꯃꯗꯤ ꯊꯥ ꯑꯃ ꯍꯦꯜꯂꯦ ꯑꯃꯅ ꯊꯥ ꯑꯅꯤ ꯍꯦꯜꯂ ꯑꯗꯨ ꯑꯃ ꯅꯥꯑꯦ꯫ ꯑꯃꯅ ꯑꯃꯨꯛꯀ ꯅꯥꯔꯒ ꯂꯧꯅꯔ ꯁꯤꯈ꯭ꯔꯦ ꯑꯗꯨꯁꯨ ꯗꯨꯏ ꯂꯧꯒꯦ ꯍꯥꯏꯗꯤ ꯈꯔ ꯆꯥꯎꯕ ꯂꯧꯅꯤꯡꯕ ꯑꯥꯗ ꯂꯩꯗꯤ ꯍꯥꯏꯕꯅꯦ ꯏꯝꯐꯥꯜꯗꯕꯨꯗꯤ ꯁꯤꯗ ꯂꯩꯗꯤ ꯑꯟꯇꯤ ꯍꯣꯏꯗ ꯊꯝꯕꯤꯕ ꯌꯥꯏꯕꯀꯣ ꯑꯗꯨꯒꯤ ꯍꯣꯔꯦꯟ ꯆꯥꯎꯕ ꯃ ꯇꯝꯗ ꯑꯗꯨꯝ ꯄꯨꯒꯦ ꯇꯧꯕ꯫ ꯅꯪ ꯈ ꯍꯪꯕꯤꯌꯣ ꯅꯣꯏ ꯈꯪꯅꯕ ꯈ꯭ꯔ ꯌꯥꯝꯕꯅꯤꯅ ꯅꯣꯏꯗꯤ꯫
ꯇꯨꯕꯨ ꯍꯧꯗꯣꯡꯕꯨꯗꯤ ꯈꯪꯉꯤ꯫
ꯍꯦ ꯍꯧꯗꯣꯡꯗꯤ ꯌꯥꯏ ꯌꯥꯏ ꯁꯤ ꯑꯈꯣꯏ ꯀꯝꯄꯥꯎꯟꯗꯁꯨ ꯐ꯭ꯔꯤꯒꯤ ꯌꯥꯝ ꯃꯊꯟꯗ ꯆꯠꯂ ꯂꯩꯕꯅꯦ ꯂꯥꯛ ꯐꯥꯎ ꯂꯥꯛꯅꯦ ꯂꯧꯅꯤꯡꯗꯕꯒꯤꯅꯤ ꯍꯨꯏꯗꯣ ꯍꯥꯏꯕꯅꯦ ꯍꯧꯗꯣꯡꯕꯨꯗꯤ ꯌꯥꯔꯅꯤ꯫
ꯅꯪ ꯂꯧꯖꯔꯣ
ꯍꯣꯗꯣꯡꯁꯨ ꯌꯥꯝ ꯐꯕꯅꯦꯗ꯫ ꯑꯩ ꯁꯨꯇꯤꯗꯤ ꯉꯁꯥꯏ ꯅꯍꯥꯟ ꯉꯁꯥꯏ ꯍꯥꯏꯌꯦ ꯅꯍꯥꯟ ꯍꯥꯟ ꯅꯣꯏꯈ꯭ꯔꯦ ꯁꯤꯈ꯭ꯔꯕ ꯃꯤꯅ ꯍꯨꯔꯥꯟꯈ꯭ꯔꯕꯅꯤꯅ ꯑꯗꯨꯁꯨ
ꯑꯌꯥ
ꯇꯃꯦꯂꯣꯡꯗ ꯊꯝꯕ ꯀꯥꯟꯗ ꯈꯨꯟꯗꯩ ꯅꯠꯇꯦ ꯇꯃꯦꯂꯣꯡꯗꯩꯅꯤ꯫
ꯑꯁ ꯀꯔꯤꯒꯤꯔꯀꯣ ꯃꯥꯗꯣ ꯑꯉꯥꯡ ꯑꯣꯏꯔꯤꯉꯩ ꯃꯤꯅ ꯑꯗꯨꯝ ꯍꯨꯔꯥꯟꯔꯒꯥꯗꯤ ꯍꯧꯗꯤ ꯍꯧꯈ꯭ꯔꯕ
ꯎꯝ ꯑꯗꯨꯅꯦ ꯗꯥꯎ ꯂꯩꯇꯕꯅꯦ ꯃꯥꯗꯣ
ꯗꯥꯎ ꯂꯩꯇꯦ ꯃꯤ ꯑꯩꯈꯣꯢ ꯐꯠꯇ ꯑꯗꯨꯝ ꯁꯤꯕ ꯇꯥꯈ꯭ꯔꯕꯅꯤ ꯅꯨꯡꯗꯤ ꯅꯨꯡꯁꯤꯌꯦꯍꯦ ꯃꯥꯥꯏ ꯐꯣꯇꯣ ꯌꯥꯝ ꯂꯩꯔꯝꯕꯅꯤꯅꯦ ꯑꯗꯨꯁꯨ ꯍꯨꯏ ꯑꯗꯨꯝ ꯌꯣꯛꯑꯣ
ꯀꯔꯤ
ꯍꯨꯏ ꯌꯣꯛꯄ
ꯌꯣꯛꯄꯅꯦ ꯑꯗꯣ ꯑꯃ ꯍꯥꯟꯅ ꯏꯁꯇ꯭ꯔꯤꯠ ꯗꯣꯛ ꯑꯃ ꯏꯆꯦꯅ ꯈꯨꯜꯂꯛꯄꯅꯦꯕ
ꯑꯣ
ꯑꯗꯣ ꯀꯔꯤ ꯍꯥꯏꯁꯤꯔ ꯏꯁꯇ꯭ꯔꯤꯠ ꯀꯩꯅꯣ ꯌꯨꯝꯗ ꯂꯩꯕ ꯍꯩꯇꯕ ꯃꯄꯥꯟꯗ ꯈꯛꯇ ꯀꯩꯅꯣ ꯑꯣꯏꯕ ꯑꯗꯨꯒꯤ ꯑꯃꯨꯛꯀ ꯍꯨꯟꯗꯣꯛꯈ꯭ꯔꯦ
ꯎꯝ
ꯎ
ꯅꯨꯡꯁꯤꯕꯅꯦ
ꯎꯄꯥꯢ ꯂꯩꯗ꯭ꯔꯦ
ꯍꯨꯢ ꯄꯥꯝꯃꯦ ꯅꯍꯥꯟ ꯖꯤꯅꯤꯌꯥ ꯈꯣꯏꯒꯁꯨ ꯑꯃ ꯌꯣꯛꯑꯦꯕꯀꯣ ꯃꯣꯏꯌꯨꯝꯗ ꯀꯣꯏꯕ ꯂꯥꯛꯄ ꯀꯣꯏꯕ ꯂꯥꯛꯑ ꯆꯄꯣꯠ ꯑꯗꯨꯝ ꯄꯤꯖꯕꯒꯤ ꯃꯣꯏ ꯌꯨꯝꯗ ꯂꯩꯍꯧꯈ꯭ꯔꯕꯅꯦꯕ
ꯎꯝ
ꯑꯗꯨꯒꯤ ꯍꯌꯦꯡ ꯆꯥꯎꯈ꯭ꯔꯦ ꯆꯥꯕ ꯑꯝꯇ ꯄꯨꯔꯥ ꯋꯥꯏꯠꯅꯦ ꯐꯖꯕꯅꯦ ꯊꯨꯅ ꯅꯦ ꯃꯣꯏꯗꯤ ꯑꯗꯨꯝ ꯕ꯭ꯔꯦꯗꯀꯨꯝꯕ ꯁꯥꯕ ꯑꯗꯨꯝ ꯄꯤꯖꯕꯅꯦꯕꯀꯣ ꯑꯗꯨ ꯂꯤꯁꯤꯡ ꯇꯔꯥꯒꯤ ꯍꯥꯏꯕ꯭ꯔꯥ ꯌꯣꯟꯊꯣꯛꯈ꯭ꯔꯦ ꯍꯥꯏ ꯑꯗꯨ ꯑꯥ ꯄꯥꯝꯃꯨꯗ꯭ꯔꯥ ꯗ꯭ꯔꯥ ꯍꯥꯏꯔꯒ ꯑꯦ ꯍꯥꯏꯅꯤꯡꯉꯥꯏ ꯅꯠꯇꯦ ꯃꯣꯏ ꯐꯥꯔꯝꯗ ꯊꯝꯅꯤꯡꯉꯥꯏꯅꯦ ꯍꯥꯏꯔꯦ ꯑꯣ ꯑꯗꯨꯗꯤ ꯐꯩ ꯍꯥꯏꯔꯒ ꯑꯁ ꯁꯨꯏꯇꯤꯒꯨꯝꯅ ꯉꯧꯕꯅꯦ ꯅꯨꯡꯁꯤꯕꯅꯦ ꯋꯥꯡꯂꯒ ꯑꯁ
ꯑꯗꯣ ꯃꯣꯏꯗꯤ ꯍꯨꯏ ꯃꯆꯥ ꯌꯥꯝ ꯂꯩꯔꯝꯒꯅꯤꯅ ꯍꯨꯏ ꯌꯥꯝ ꯌꯣꯛꯄ ꯅꯠꯇ꯭ꯔꯣ ꯎꯝ
ꯂꯩꯇ꯭ꯔꯦꯗ ꯑꯃ ꯅꯍꯥꯟ ꯖꯤꯁꯄꯥꯔ ꯍꯥꯏꯕꯁꯨ ꯇꯨꯃꯦꯡꯂꯣꯡꯉꯩꯗ ꯌꯣꯟꯈ꯭ꯔꯦ ꯍꯟꯗꯛꯀꯤꯅ ꯃꯣꯏ ꯁꯤꯗ ꯂꯩꯃꯤꯟꯅꯕ ꯃꯣꯏ ꯈꯨꯟꯒꯤ ꯄꯥꯁꯇ꯭ꯔꯒꯤꯗ ꯌꯣꯟꯈ꯭ꯔꯕꯥ
ꯎꯝ
ꯅꯍꯥꯟꯒꯤꯁꯨ ꯂꯤꯁꯤꯡ ꯇꯔꯥꯒꯤ ꯌꯣꯟꯕꯅꯦ ꯍꯟꯗꯛꯁꯨ ꯑꯃꯨꯛꯀ ꯂꯤꯁꯤꯡ ꯇꯔꯥ ꯌꯣꯜꯂꯦ ꯍꯥꯏꯒꯨꯝ ꯇꯧꯅꯦ ꯃꯣꯏ ꯑꯦꯁ ꯃꯣꯏ ꯌꯨꯝꯗꯤ ꯍꯨꯏꯗꯤ ꯌꯥꯝ ꯐꯕꯅꯦ ꯑꯩꯈꯣꯏꯅ ꯑꯗꯨꯝ ꯁꯤꯒꯟꯕ꯫
ꯅꯨꯡꯁꯨ ꯅꯨꯡꯁꯤꯕꯅꯤꯅ ꯂꯨꯅ ꯂꯨꯅ ꯇꯥꯎꯧꯕꯅꯤꯅ꯫
ꯑꯥꯏ ꯃꯤꯒꯤ ꯇꯥꯏꯞꯇ ꯍꯥꯏꯒꯅꯨ꯫
ꯗꯨꯅꯤ꯫
ꯎꯄꯥꯏ ꯂꯩꯇꯦ꯫ ꯃꯤꯒꯨꯝꯅ ꯅꯨꯡꯁꯤꯔ ꯌꯣꯛꯄꯅꯤꯅ ꯀꯃꯥꯏꯅ ꯆꯥꯎꯔꯣꯏꯗꯒꯦ꯫
ꯑꯦꯟ ꯇꯥꯗ꯭ꯔꯦ ꯑꯩ ꯅꯍꯥꯟꯗꯨ ꯏꯟꯁꯇ ꯑꯦ ꯅꯍꯥꯟ ꯅꯠꯇꯦ ꯉꯔꯥꯡꯅꯦ ꯏꯟꯁꯇꯥꯒ꯭ꯔꯥꯝꯗ ꯅꯨꯄꯥ ꯑꯃ ꯎꯕꯀꯣ꯫ ꯃꯥꯗꯣ ꯖꯤꯝ ꯆꯠꯄ ꯃꯥꯜꯂꯦ ꯑ ꯑꯗꯣ ꯑꯩ ꯑꯁꯤ ꯅꯨꯄꯥꯗ ꯃꯤ ꯈꯔ ꯃꯥꯜꯂꯦ ꯆꯪꯔꯒ ꯍꯣꯏ ꯈꯪꯕꯗꯤ ꯑꯣꯏꯗꯦ ꯑꯗꯨ ꯅꯪꯒꯤ ꯒ꯭ꯔꯦ ꯑꯗꯨ ꯌꯥꯝ ꯃꯥꯟꯕ ꯋꯥꯅꯤꯗ꯫ ꯅꯉꯣꯟꯗ ꯊꯥꯒꯦ ꯇꯧꯕꯅꯦ ꯑꯗꯨ ꯊꯥꯔꯁꯨꯨꯝ ꯃꯥꯒꯦ ꯇꯥꯔꯣꯏꯗ ꯍꯥꯏꯔꯒ꯫ ꯃꯨꯛꯀ ꯇꯣꯛꯈ꯭ꯔꯦ꯫ ꯑꯁ ꯂꯥꯁ ꯌꯦꯔꯕꯨꯗꯤ ꯐꯖꯅ ꯎꯕꯅꯦ ꯅꯪꯒꯤꯗꯨ꯫ ꯃꯣꯏ ꯆꯔꯆꯀꯤ ꯖꯨꯕ꯭ꯂꯤꯒꯤ ꯆꯠꯄꯗꯨ ꯏꯃꯨ ꯃꯨꯔꯒ ꯃꯄꯥꯟꯗ ꯂꯦꯞ
ꯑꯦ ꯌꯥꯔꯦ ꯌꯥꯔꯦ ꯎꯗꯨꯃ ꯀꯨꯏꯈ꯭ꯔꯦ ꯃꯁꯛꯁꯨ ꯀꯥꯎꯒꯇꯧꯔꯦ꯫
ꯑꯩꯅ ꯐꯣꯇꯣ ꯀꯥꯞꯅꯉꯥꯏ ꯍꫭꯠ ꯐꯣꯇꯣ ꯀꯥꯞꯅꯉꯥꯏ ꯍꯣꯠꯅꯔꯦ꯫ ꯏꯃꯥꯅ ꯑꯃꯨꯛꯀ ꯂꯥꯛꯄ ꯂꯥꯛꯄ ꯂꯥꯛꯄꯗꯨꯒꯤ ꯎꯄꯥꯏ ꯂꯩꯔ ꯂꯣꯏꯅ ꯀꯥꯔ ꯑꯗꯣ ꯍꯣꯔꯦꯟ ꯆꯥꯛ ꯆꯥꯕ ꯃꯇꯝꯗ ꯀꯥꯞꯀꯦ ꯍꯥꯏꯔ ꯆꯥꯛ ꯆꯥꯕ ꯃꯇꯝꯗ ꯃꯥꯗꯤ ꯁꯥꯔꯚꯤꯡ ꯇꯧꯅꯦꯕ꯫ ꯃꯤ ꯌꯥꯝꯃꯟꯕꯒꯤ ꯎꯗꯕꯅꯦ ꯃꯥꯁꯨ ꯋꯥꯡꯉꯦ ꯍꯥꯏꯕꯅꯦ ꯃꯤ ꯃꯔꯛ ꯆꯪꯈ꯭ꯔ ꯊꯤ ꯎꯗ꯭ꯔꯦ ꯃꯤ ꯌꯥꯝꯃꯟꯕꯒꯤ ꯗꯨ ꯅꯨꯃꯤꯠꯇꯣ꯫ ꯑꯦ ꯅꯪꯒꯤ ꯗꯥꯎ ꯂꯩꯗ ꯃꯥꯜꯂꯦ ꯍꯥꯏꯔ ꯑꯗꯨꯝ ꯇꯣꯛꯈ꯭ꯔꯦ꯫
ꯃꯅꯥꯎ ꯅꯨꯄꯥ ꯃꯅꯥꯎ ꯅꯨ ꯅꯤꯄꯥꯕꯨꯗꯤ ꯍꯦꯛꯛꯇ ꯎꯑꯦ ꯃꯥ ꯃꯛꯅꯦ ꯍꯥꯏꯔꯒ ꯅꯔꯛ ꯃꯔꯛ ꯀꯗꯤ ꯌꯦꯡꯕꯅꯦꯅ ꯅꯠꯇꯦꯗ ꯇꯃꯦꯡꯂꯣꯡꯗ ꯂꯩꯕ
ꯑꯦꯁ ꯇꯜꯂꯦ ꯇꯜꯂꯦ ꯇꯜꯂꯦ ꯇꯜꯂꯦ ꯑꯩ ꯇꯟꯕꯅ ꯃꯆꯩꯗꯨ ꯑꯩꯈꯣꯏꯒꯤ ꯁ꯭ꯀꯨꯜ ꯍꯥꯟꯅꯒꯤ ꯁ꯭ꯀꯨꯜꯗ ꯃꯣꯏꯗꫭ ꯑꯣꯖꯥ ꯇꯧꯋꯦ ꯍꯥꯏ ꯃꯆꯦ ꯑꯃꯗꯨ꯫ ꯁ꯭ꯄꯦꯛ ꯍꯥꯞꯔ ꯃꯁꯛ ꯐꯖꯕꯗꯨ ꯀ꯭ꯂꯥꯁ ꯁꯦꯚꯦꯟ ꯂꯧ ꯍꯥꯏꯕ꯭ꯔꯥ ꯑꯗꯨ ꯗ ꯏꯁ꯭ꯇꯨꯗꯦꯟꯒ ꯈꯠꯅꯕ ꯃꯥꯜꯂꯦ ꯈꯠꯅꯔꯒ ꯀꯞ꯭ꯔꯒ ꯏꯁ꯭ꯇꯥꯐ ꯔꯨꯝꯗ ꯍꯜꯂꯛꯑꯦ ꯍꯥꯏ ꯏꯆꯦꯅ ꯀ꯭ꯔꯤ ꯇꯧꯕ꯭ꯔꯣ ꯀ꯭ꯂꯥꯁ ꯁꯕꯦꯟꯒꯤ ꯑꯉꯥꯡꯅ ꯃꯆꯤꯟ ꯈꯨꯝꯃꯦ ꯗꯨꯏ ꯈꯠꯅꯩ ꯑꯗꯨꯒꯤ ꯍꯜꯂꯛꯄꯅꯤ ꯍꯥꯏ ꯀ꯭ꯂꯥꯁꯁꯨ ꯂꯣꯏꯗꯕꯤꯗ ꯀꯞꯔꯒ ꯂꯥ ꯏꯆꯦꯅ ꯀꫭꯜ ꯇꯧꯔꯒ ꯅꯣꯛꯄꯅ ꯅꯣꯏꯁꯨ ꯑꯣꯖꯥ ꯇꯥꯅꯗꯨꯏꯁꯨ ꯁꯣꯏꯔꯔꯣꯏ ꯍꯥꯏ꯫ ꯑꯦ ꯃꯣꯏꯒꯤ ꯋꯥꯔꯤ ꯁꯦ ꯖꯥꯠ ꯖꯥꯠꯅꯦ ꯑꯗꯨ ꯂꯥꯁ ꯌꯦꯔꯗꯣ ꯑꯃꯨꯛꯀ ꯃꯆꯦ ꯑꯃ ꯅꯍꯥꯟ ꯁꯦꯀꯦꯟ ꯍꯦꯟ ꯌꯣꯟꯕ ꯅꯨꯄꯤꯗꯨ꯫ ꯑꯗꯨꯁꯨ ꯑꯃꯨꯛꯀ ꯑꯣꯖꯥ ꯇꯧꯔ ꯂꯩ ꯍꯥꯏ ꯑꯦ ꯑꯗꯨ ꯁ꯭ꯀꯨꯜꯗꯤ ꯐꯂꯣꯝꯒꯤ ꯃꯤꯅ ꯊꯜꯂꯦ꯫
ꯀꯔꯤ ꯁ꯭ꯀꯨꯜꯔꯀꫭ꯫
ꯗꯤ ꯕꯤ ꯑꯦꯁ ꯗꯨ꯫
ꯑꯣ ꯑꯣ ꯑꯣ ꯑꯣ꯫
ꯑꯩꯈꯣꯏ ꯌꯨꯝ ꯃꯊꯛꯀꯤ ꯗꯤꯝꯗꯨ ꯗꯤꯝꯒꯤ ꯃꯌꯥꯝꯕ ꯂꯥꯁ ꯇꯨ ꯃꯥꯁꯨ ꯑꯗꯨꯁꯨ ꯑꯣꯖꯥ ꯇꯧꯔ ꯂꯩꯌꯦ ꯍꯥꯏꯌꯦ꯫ ꯑꯁ ꯃꯤ ꯌꯥꯝ ꯇꯧꯋꯦꯗ ꯑꯗꯨ ꯈꯣꯏ ꯈꯨꯟꯒꯤ ꯉꯥꯛꯇ ꯂꯥꯛꯔ ꯂꯩꯑꯦ ꯑꯣꯖꯥꯈꯣꯏꯗꯣ꯫
ꯁꯤꯂꯣꯡꯒꯤ ꯃꯤ ꯉꯥꯛꯇ ꯇꯧꯔ ꯂꯩꯔ ꯂꯩꯕ ꯃꯥꯜꯂꯦꯅꯦ ꯑꯗꯨꯗ꯫
ꯁꯥꯔ ꯃꯗꯟꯗꯨꯁꯨ ꯑꯗꯨꯗ ꯆꯠꯈ꯭ꯔꯦꯅ꯫ ꯔꯤꯀꯂꯦꯝ ꯑꯥ ꯃꯤ ꯃꯦꯁ ꯂꯧꯔ ꯂꯩ ꯌꯥꯗꯦ ꯑꯗꯨꯒ ꯀꯅꯥꯔ ꯑꯃꯗꯣ ꯁꯥꯔ ꯔꯤꯃꯥꯏ ꯀꯨꯝ ꯍꯥꯏꯕ꯭ꯔꯥ ꯑꯃ ꯄ꯭ꯔꯤꯇꯂꯦꯝꯒꯤꯗꯨ
ꯎꯝ ꯎꯝ
ꯃꯥꯏꯀꯣꯡ ꯍꯥꯡꯒꯣꯝ ꯑꯥ ꯑꯥ ꯕꯔꯕꯤ ꯃꯄꯥ ꯃꯥꯁꯨ ꯆꯠꯈ꯭ꯔꯦ
ꯁꯤ ꯀꯩꯅꯣꯗ
ꯑꯥ ꯂꯣꯏꯒꯤ ꯕꯦꯁ ꯆꯠꯈ꯭ꯔꯦ
ꯑꯣ
ꯑꯗꯣ ꯑꯁ ꯈꯪꯗꯦ ꯍꯟꯗꯛ ꯌꯨ ꯕꯤ ꯑꯦꯁꯅ ꯍꯟꯗꯛ ꯑꯦꯛꯇꯤꯚꯤꯇꯤꯁ ꯌꯥꯝꯕꯁꯤ ꯌꯥꯝꯕꯁꯤ ꯏꯆꯦ ꯑꯩꯉꯣꯟꯅ ꯑꯩ ꯌꯥꯝ ꯅꯣꯛꯅꯤꯡꯉꯦ ꯅꯣꯏ ꯁ꯭ꯀꯨꯜ ꯁ꯭ꯀꯨꯜ ꯃꯥꯜ ꯂꯤꯇ꯭ꯔꯦꯂꯤ ꯃꯤꯠ ꯍꯥꯏꯕ꯭ꯔꯥ ꯑꯃ ꯇꯧꯋꯦ ꯑꯃ ꯗꯦꯠ ꯑꯩ ꯃꯣꯏꯒꯤ ꯗꯦ ꯌꯥꯝꯃꯥꯜꯗꯅ ꯍꯥꯎ ꯑ ꯌꯥꯝꯃꯟꯗꯅ ꯑꯁ ꯒ꯭ꯌꯦꯟ ꯇꯥꯗꯦ ꯑꯣꯖꯥꯁꯨ ꯑꯩꯈꯣꯏ ꯂꯦꯡꯒꯥ ꯉꯥꯛꯇ ꯑꯩꯗ ꯈꯟ ꯈꯜꯂꯦ ꯌꯥꯝ ꯅꯣꯛꯅꯤꯡꯕꯅꯦ ꯑꯩꯈꯣꯏ ꯑꯉꯥꯡ ꯑꯣꯏꯔꯤ ꯑꯣꯖꯥ ꯂꯥꯏꯔ ꯑꯗꯨꯝ ꯌꯨꯝ ꯄꯥꯟꯕ ꯌꯨꯝ ꯄꯥꯟꯕ ꯑꯣꯏꯔꯣ ꯍꯧꯖꯤꯛꯇꯤ ꯑꯩꯈꯣꯏ ꯇ ꯑꯩꯈꯣꯏꯗꯒꯤ ꯈꯔ ꯁꯤꯅꯤꯌꯔ ꯑꯣꯏꯕ ꯉꯥꯛꯇ ꯑꯣꯖꯥ ꯇꯧꯔ ꯂꯩ ꯑꯗꯣ ꯈꯪꯕ꯭ꯔꯥ ꯅꯍꯥꯟꯗꯣ ꯑꯩꯗꯨ